ꯍꯜꯂꯣ
ꯇꯥꯏꯌꯦ ꯇꯥꯏꯌꯦ
ꯑꯩꯌꯥ ꯀꯔꯤ ꯇꯧꯔꯒ ꯂꯩꯕ꯭ꯔꯣ ꯍꯧꯖꯤꯛꯇꯤ
ꯨꯇꯨꯝꯅꯤꯡꯕ ꯍꯧꯔꯦ ꯑꯃꯨꯛ ꯌꯥꯝ ꯇꯨꯝꯅꯤꯡꯕꯗꯤ ꯅꯠꯇꯕ ꯗꯝ ꯍꯦꯞꯄꯒ ꯂꯩꯕꯅꯤ ꯍꯣꯏ ꯑꯩꯈꯣꯏ ꯑꯍꯨꯝ ꯂꯩꯌꯦ ꯊꯣꯡꯕ ꯆꯥꯔꯒ ꯑꯥꯁꯤ ꯖꯃꯨꯟꯗ ꯂꯥꯎꯕ ꯑꯃꯨꯛ ꯆꯠꯂꯦ
ꯀꯌꯥ ꯄꯤꯕꯔꯥ ꯀꯦꯖꯤ ꯗ
ꯅꯠꯇꯦ ꯏꯃꯥꯟꯅꯕꯤꯅ ꯄꯤꯕꯅꯤꯅ ꯑꯁ ꯑꯩꯗꯣ ꯅꯍꯥꯟ ꯕꯖꯥꯔꯗ ꯎꯕ ꯁꯤ ꯖꯃꯨꯟꯗꯣ ꯑꯗꯣ ꯆꯥꯕ ꯐꯪꯗꯕꯅꯤꯅ ꯃꯁꯥꯇꯤ ꯑꯗꯨꯝ ꯌꯦꯡꯕꯗꯤ ꯌꯥꯏꯅ ꯑꯗꯨꯒꯤ ꯂꯧꯁꯤꯔꯥꯅ ꯈꯟꯕꯅꯦꯕ ꯂꯩꯁꯤꯔꯥꯅꯥ ꯑꯗꯣ ꯂꯩꯕꯨ ꯂꯩꯔ꯭ꯗꯤ ꯃꯪꯖꯔꯦ ꯑꯩꯗꯤ ꯍꯥꯎꯇꯦ ꯁꯤ ꯃꯍꯥꯎꯗꯣ ꯈꯔ ꯑꯩꯅ ꯄꯥꯝꯗꯕ ꯑꯃ ꯌꯥꯎꯋꯦ
ꯍꯥꯎꯗꯕꯅꯦ ꯍꯨꯝꯝꯝ
ꯗꯤ ꯌꯥꯝ ꯍꯥꯎꯕ꯭ꯔꯅ ꯈꯔ ꯁꯤꯟꯕꯒꯤ ꯃꯑꯣꯡꯗ ꯂꯩꯕ꯭ꯔꯅ ꯈꯟꯕꯅꯦꯕ ꯑꯩꯗꯤ
ꯎꯝ
ꯆꯨꯝ ꯀꯆꯟꯗ ꯀꯔꯤꯅꯣ ꯈꯔ ꯑꯁꯤꯦꯒꯟꯕꯁꯦ ꯌꯥꯝꯒꯨꯝꯅ ꯑꯗꯨꯃꯥꯏꯅ ꯍꯦꯛ ꯈꯔ ꯂꯏ ꯑꯗꯣ
ꯎꯝ
ꯃꯁꯛꯄꯨꯗꯤ ꯌꯥꯝ ꯐꯖꯕ ꯑꯩꯅꯥ ꯄꯥꯥꯝꯕꯒꯤ ꯃꯁꯛꯇ ꯄꯨꯕ ꯃꯥꯁꯦ
ꯃꯥꯒꯤ ꯀꯩꯅꯣ ꯇꯧꯕ ꯀꯥꯟꯗ ꯀꯂꯔꯗꯨ ꯍꯣꯢ
ꯇꯨ ꯌꯥꯝ ꯐꯖꯕꯒꯤ ꯃꯤ ꯂꯣꯏ ꯄꯥꯝꯅꯤꯡꯕ ꯄꯥꯝꯕ ꯃꯆꯨꯅꯦꯕ ꯃꯁꯛ ꯐꯖꯕ ꯃꯤ ꯅꯨꯄꯤꯒꯨꯝꯕꯅꯦꯗ ꯌꯥꯝ ꯄꯝꯅ
ꯎꯝ
ꯈꯔꯗꯤ ꯍꯥꯎꯕ ꯌꯥꯎꯋꯦꯅ ꯁꯤꯗꯁꯨ ꯈꯔꯗꯤ ꯍꯥꯎꯕ ꯌꯥꯎꯋꯦ ꯍꯥꯎ ꯌꯥꯝꯕꯅꯦꯕ ꯎꯝ ꯃꯤꯁꯤꯡꯁꯦ ꯋꯥꯟ ꯐꯥꯏꯗ ꯉꯁꯤ ꯁꯀ꯭ꯨꯜ ꯆꯠꯇꯦꯅ
ꯀꯔꯤꯦ
ꯃꯣꯏ ꯇꯁ ꯀꯧ ꯁꯇꯅꯦꯕꯁꯦ ꯑ ꯄꯅꯥꯕ꯭ꯔꯥꯅ ꯇ ꯑꯩꯁꯨ ꯇ ꯇꯧꯗꯦ
ꯄꯣ ꯇꯔꯇ ꯉꯁ
ꯎꯝ ꯉꯔꯥꯡ ꯅꯨꯡꯗꯥꯡ ꯄꯨꯡ ꯀꯌꯥꯗꯔꯗꯤ ꯇꯦꯛꯁ ꯊꯥꯔꯛꯄꯅꯤ ꯂꯩꯒꯤꯗ ꯀ ꯇꯔꯝꯝꯕ ꯊꯥꯗ
ꯑꯣ ꯇꯣꯕꯥꯗꯨ ꯋꯥꯏꯔꯤꯅꯤꯅ ꯑꯃꯅ ꯄꯤꯌꯣ ꯍꯥꯏꯕꯗꯣ
ꯑ ꯑꯇꯣꯞꯄꯣꯏꯗ ꯄꯤꯌꯣ ꯍꯥꯏꯕꯅꯤ ꯑꯇꯣꯞꯄꯣꯏꯗ ꯍꯥꯏꯔꯒ ꯑꯇꯣꯄꯣꯏꯗ ꯐꯣꯟ ꯂꯩꯒꯅꯤ ꯅꯪ ꯁꯦꯞꯇꯦꯝꯝꯕꯔꯗ ꯄꯤꯒ ꯍꯥꯏ ꯑꯗꯨ ꯄꯤꯔꯁ ꯌꯥꯏꯌꯦ꯫
ꯅꯪꯗꯣ ꯌꯥꯔꯥ ꯂꯕꯗꯣ ꯑꯣ ꯑꯗꯣꯅꯚꯟꯕꯤ ꯀꯌꯥ ꯂꯥꯎꯕ꯭ꯔꯥ
ꯕꯣꯟꯅ ꯑꯃ ꯍꯧꯖꯤꯛꯇꯤ ꯑꯍꯨꯝ ꯑꯣꯏꯔꯅꯤ ꯃꯥꯅ ꯃꯊꯥ ꯁꯥꯔꯒ ꯂꯩꯕꯗ
ꯑꯩꯅ ꯄꯥꯏꯍꯟꯕ ꯃꯉꯣꯟꯗ ꯑꯩꯁꯨ ꯑꯩꯒꯤ ꯈꯨꯠꯇ ꯂꯥꯏꯔꯤ ꯂꯣꯏ ꯀꯔꯤꯅꯣ ꯆꯠꯊꯣꯛ ꯗꯣ ꯆꯪꯕ ꯈꯪꯉꯣꯏꯕ ꯑꯗꯨꯒꯤ ꯑꯩꯒꯤ ꯔꯕꯤꯒꯤ ꯑꯩꯁꯨ ꯌꯥꯝ ꯍꯔꯥꯎꯔꯦ ꯍꯧꯦꯛꯇ
ꯀꯩꯅꯣ ꯇꯧꯔꯗꯤ ꯌꯥꯒꯅꯤꯅꯦ ꯃꯥꯅ ꯍꯥꯏꯔ ꯂꯩꯅ ꯑ ꯅꯦꯛꯁ ꯃꯟꯒꯨꯝꯕ ꯅꯤꯔꯛꯑꯗꯤ ꯄꯩꯁꯥ ꯂꯩꯔꯣꯏ ꯑꯗꯨꯒꯤ ꯌꯁꯃꯥꯟ ꯑ ꯅ ꯑꯗꯨꯗ ꯑꯣꯏꯔꯗꯤ ꯄꯩꯁꯥꯗꯣ ꯀꯩꯅꯣ ꯈꯔ ꯍꯥꯡꯒꯅꯤ ꯑꯗꯨꯗ ꯑꯣꯏꯔꯗꯤ ꯐꯒꯅꯤ ꯍꯥꯏꯅ ꯍꯥꯏꯒꯕꯅꯤ
ꯑ ꯑꯁ ꯃꯥꯁꯨ ꯄꯩꯁꯥꯕꯨ ꯄꯥꯏꯕꯨ ꯄꯥꯏꯔꯗꯤ ꯂꯣꯏꯁꯤꯟꯦ ꯑꯩ ꯈꯪꯉꯦ ꯄꯩꯁꯥ ꯄꯥꯏꯕ ꯍꯥꯏꯗꯕꯅꯤ ꯑꯗꯨꯅꯤ ꯑꯦꯔꯤꯁꯨꯣ
ꯎꯝ
ꯆꯥꯅꯤꯉꯥꯏ ꯈꯥꯛꯛꯇ ꯈꯥꯟꯕꯅꯦ ꯃꯥꯁꯨ ꯃꯣꯏꯗꯤ ꯄꯩꯁꯥ ꯅꯤꯕ ꯃꯄꯥꯝ ꯌꯥꯝ ꯂꯩꯕꯅꯤꯅ ꯃꯥꯒꯤ ꯃꯄꯥꯗ ꯃꯥꯕꯨ ꯌꯥꯝ ꯅꯨꯡꯁꯤꯕ ꯃꯥꯜꯂꯦ ꯑꯗꯨꯝ ꯄꯤꯌꯦꯅ ꯅꯠꯇꯦ ꯑꯁꯤ ꯍꯣꯏ ꯏꯃꯥꯟꯅꯕꯤꯗꯨꯒꯤꯒ ꯂꯩꯕ ꯅꯨꯄꯤꯗꯣ ꯔ ꯍꯦ ꯉꯥꯏꯕꯅꯤꯗ ꯃꯣꯏ ꯑꯅꯤꯁꯨ ꯋꯥꯔꯤꯅꯦ ꯍꯧꯖꯤꯛ ꯂꯤꯕꯁꯦ ꯂꯣꯏꯔꯦ ꯅꯪꯁꯨ
ꯑꯝ ꯍꯝꯝ
ꯕꯟꯕꯨꯗꯤ ꯍꯣꯏ ꯈꯪꯉꯤꯗ ꯃꯥ ꯌꯨꯝꯗ ꯍꯦꯛ ꯍꯦꯛ ꯀꯤꯕꯅꯤꯅ
ꯍꯣꯏ ꯑꯗꯨ ꯀꯩꯅꯣ ꯇꯧꯗꯕ ꯃꯥꯜꯂꯦꯗ ꯍꯧꯖꯤꯛꯀꯥꯟꯗꯤ ꯅꯨꯄꯥ ꯑꯩꯉꯣꯟꯗ ꯐꯣꯟ ꯅꯤꯗ꯭ꯔ ꯄꯩꯁꯥ ꯅꯤꯗ꯭ꯔꯕ ꯃꯥꯜꯂꯦ
ꯃꯥꯁꯤ ꯑꯩꯈꯣꯏ ꯑꯗꯍꯤ ꯅꯨꯄꯤꯗꯨꯀꯣ ꯃꯥꯁꯤ ꯊꯕꯥꯛ ꯇꯕꯅꯤ ꯅꯅꯤꯗꯔꯁꯤ ꯌꯥꯌꯦ
ꯑ ꯄꯩꯁꯥꯅꯤꯗ꯭ꯔꯦ ꯍꯧꯖꯤꯛꯇꯤ ꯂꯩ ꯑꯗꯨ ꯂꯤꯁꯤꯡ ꯑꯃ ꯑꯅꯤ ꯈꯛꯇ ꯑꯗꯨ ꯂꯥꯏꯕꯗꯨ ꯈꯛꯇ ꯑꯗꯨꯝ ꯁꯦꯚꯤꯡ ꯇꯧꯔ ꯂꯩ ꯑꯗꯨꯇꯪꯗꯤ ꯁꯦꯚꯤꯡ ꯇꯧꯔꯁꯨ ꯀꯥꯏꯩꯅꯣ ꯇꯧꯔ ꯇ ꯍꯥꯏ ꯌꯥꯏꯌꯦꯅ ꯍꯥꯏ
ꯁꯨ ꯌꯥꯝꯖ ꯁꯥꯟꯅꯕꯅꯦꯕ
ꯑ ꯑ ꯐ ꯁꯤꯛꯇꯤꯟ ꯂꯧꯋꯦ ꯍꯥꯏꯕ꯭ꯔ ꯑꯗꯨ ꯄ꯭ꯂꯥꯟ ꯇꯧꯔꯔꯂ ꯏ ꯃꯂꯦ
ꯑ ꯌꯥꯝ ꯐꯑꯅ ꯑꯣ ꯅꯥꯗꯕ ꯀꯏꯔꯦ ꯈꯣꯏꯗ
ꯑꯩꯁꯨ ꯐꯖꯅ ꯇꯨꯝꯃꯤꯉꯩꯗ ꯃꯥꯅ ꯍꯟꯖꯤꯟ ꯍꯟꯖꯤꯟ ꯀꯣꯜ ꯇꯧꯔꯛꯄꯒꯤꯅꯤ ꯅꯠꯇ꯭ꯔ ꯑꯗꯨꯦ ꯄꯥꯏ ꯈꯠꯂ
ꯅꯪꯕꯨꯗꯤ ꯌꯥꯏꯦ ꯍꯥꯏꯕꯤꯒꯦꯅꯦ ꯃꯥꯒ ꯁꯤ ꯄ ꯇꯧꯔꯁꯨ ꯌꯥꯏ ꯍꯥꯏꯕ ꯌꯦꯡ ꯑꯩꯈꯣꯏꯕꯝꯗꯤ ꯑꯃꯥ ꯄꯥꯏꯗ꯭ꯔꯗꯤ ꯇꯧꯔꯣꯏꯕ
ꯎ ꯎꯝ ꯁꯤ ꯇꯧꯅꯤꯡꯉꯥꯏꯔ ꯍꯥꯏꯔꯒ ꯀꯪꯂꯥ ꯌꯦꯟꯗꯣ ꯎꯠꯅꯤꯡꯉꯥꯏ ꯈꯛꯇ ꯀꯪꯂꯥꯌꯦꯟ ꯍꯣꯏ ꯑꯗꯨ ꯀꯩꯅꯣ ꯄꯥꯟꯇꯟꯗꯣ
ꯑꯣ ꯑꯣ
ꯑꯩꯅ ꯌꯥꯝ ꯆꯥꯅꯤꯡꯕ ꯑꯗꯨꯒꯤ ꯃꯥꯅ ꯅꯪꯅ ꯌꯥꯝ ꯆꯥꯅꯤꯡꯕꯗꯣ ꯈꯨꯟꯗꯒꯤ ꯊꯥꯔꯛꯑꯦ ꯍꯥꯏꯅ ꯑꯩꯉꯣꯟꯗ ꯎꯠꯅꯤꯡꯉꯥꯏ ꯊꯛꯇ ꯊꯥꯏꯔꯦ ꯑꯣ ꯀꯣ ꯇꯔꯅꯦꯕ ꯌ ꯆꯥꯛ ꯃ ꯔꯣꯒ ꯑꯣꯠꯂ ꯀ ꯀꯥꯏꯅ ꯇꯧ ꯇꯧꯅꯤꯡꯉꯥꯏ ꯁ ꯊꯣꯡꯕ ꯂꯣꯏꯔꯒ ꯊꯝꯃꯦ ꯑꯅ ꯊꯝꯈ꯭ꯔꯦ
ꯎꯝ ꯊꯣꯡꯕ꯭ꯔꯥꯗꯣ ꯃꯦꯠꯇꯕ꯭ꯔꯣ ꯃꯣꯔꯣꯛꯒ
ꯣꯝꯃꯦꯗ ꯂꯩ ꯀꯩꯅꯩꯅꯗ ꯀꯩꯅꯣ ꯐ꯭ꯔꯥꯏ ꯇꯧꯕ ꯃꯥꯜꯂꯦ ꯃꯥꯗꯤ
ꯑꯣ ꯀꯗꯤ ꯑꯁꯤꯁꯤ ꯃꯛꯇꯅ ꯍꯅ ꯍꯥꯥ ꯑꯣꯏꯋꯖ ꯃ ꯃꯅ ꯑꯈꯔ ꯑꯈꯔ ꯍꯥꯄꯔꯀꯣ ꯍꯦ ꯐꯅꯤꯅꯤꯡꯒ ꯌꯨꯝꯗ ꯂꯗꯤ ꯇꯥꯕꯗꯤ ꯄꯪ ꯄꯉꯅꯤꯗ ꯑꯗꯨꯝ ꯃꯤ ꯑ ꯑꯗꯨꯝ ꯃ
ꯎꯝ
ꯅꯔꯁ ꯈꯔꯗꯤ ꯌꯥꯝ ꯋꯥꯠꯄꯅꯦ ꯅꯍꯥꯟꯗꯣ ꯑꯩꯈꯣꯏ ꯑꯟꯇꯤ ꯑꯁꯤꯗ ꯂꯥꯎꯒ ꯇꯉꯣꯣꯟꯅꯁꯨ ꯄꯤꯕ ꯑꯗꯨꯣ ꯌꯥꯝ ꯃꯣꯠꯂꯦ ꯀꯅ ꯁꯗ꯭ꯔꯔꯤ ꯌꯥꯝ ꯃꯣꯠꯂꯦ
ꯑꯥ ꯂꯎꯒꯤ ꯀꯩ ꯅꯗ
ꯎꯝ ꯃꯍꯥꯎ ꯌꯥꯝ ꯅꯝꯅꯦ ꯑꯣꯏ ꯌꯥꯝꯅ ꯆꯥꯝꯕꯒꯤꯀꯣ ꯌꯥꯝ ꯆꯝꯊꯣꯛꯄ꯭ꯔꯦ ꯊꯀꯗꯥ ꯑꯗꯨ ꯆ
ꯎꯝ
ꯁꯤ ꯕꯤꯜꯗꯤꯡ ꯑꯃꯗ ꯂꯩꯕ ꯅꯨꯄꯥꯒ ꯃꯨꯟꯅ ꯃꯨꯟꯅ ꯌꯦꯡꯉ ꯀꯔꯤ ꯇꯧꯕꯒ
ꯄꯝꯕ ꯀꯦꯔ ꯄꯥꯝꯕꯔꯅ ꯍꯥꯡꯉꯣ
ꯄꯥꯝꯕꯒꯤꯦꯔꯥ ꯑꯩꯁꯨ ꯃꯥꯅ ꯌꯦꯡꯗ ꯐꯥꯎ ꯌꯦꯡꯕꯒꯤ ꯃꯨꯛꯀ ꯆꯪꯉ
ꯅꯝꯕ ꯅꯔꯗꯤꯀꯣ ꯂꯥꯥꯁꯗꯗꯤ ꯅꯔꯇꯦ ꯀꯤꯈ꯭ꯔꯅꯤ ꯈꯪꯉꯤ ꯅꯅ ꯂꯣꯏ ꯍꯥꯏꯕ ꯌꯥꯕꯅꯤꯅ
ꯌꯥꯔꯦ ꯌꯥꯔꯦ ꯑꯗꯨꯃ ꯀꯤ ꯇꯔꯋꯥꯣꯏꯗ
ꯇꯁꯦꯔ ꯍꯣꯏ ꯍꯣꯏ ꯍꯣꯏ ꯍꯣꯏ ꯍꯣꯏ ꯍꯥꯏꯅꯥ ꯅꯪꯦ
ꯑꯗꯨꯃꯛꯇꯤ ꯇꯧꯔꯣꯏꯗ
ꯑ ꯇꯨꯝ ꯍꯥꯎꯅꯦꯦ ꯑꯕꯦ
ꯁꯤꯂꯋꯥꯔ ꯄꯠꯇꯕ
ꯑꯩꯗꯣ ꯄꯨ ꯆꯥ ꯅ ꯇꯨꯡꯗꯅꯣꯏꯒꯅꯦ
ꯎꯝ ꯉꯔꯥꯡꯒꯤꯗꯣ ꯑꯩꯅ ꯀꯔꯤ ꯍꯥꯏꯕ꯭ꯔꯥ ꯁꯤꯕꯣꯠ ꯅꯠꯇꯦ ꯁꯤꯕꯣꯠ ꯅꯠꯇꯕ ꯑꯃ ꯀꯩꯅꯣꯝꯃ ꯍꯥꯏꯔꯤꯅ ꯅꯪꯉꯣꯟꯗ ꯆꯥꯅꯤꯡꯉꯥꯏ ꯍꯥꯏꯕꯗꯣ ꯑꯣ ꯌꯦꯡꯕ ꯀꯥꯟꯗ ꯇꯣꯡꯉꯥꯜꯂꯝꯃꯦ ꯃꯥꯒꯤ ꯃꯁꯛꯇꯣ
ꯗꯗꯨ ꯀꯃꯥꯏꯅ ꯆꯥꯕ
ꯑꯗꯨꯝ ꯐ꯭ꯔꯥꯏ ꯇꯧꯔꯒ ꯆꯥꯏꯑꯦ ꯀꯩꯅꯣꯒ ꯍꯥꯎꯕꯗꯤ ꯑꯗꯨꯝ ꯍꯥꯎꯋꯦ ꯍꯣꯏ ꯑꯂꯨ ꯍꯥꯞꯄꯒ ꯀꯩꯀꯩꯅꯣ ꯍꯥꯞꯄꯒ ꯑꯗꯨꯝ ꯆꯥꯏ
ꯎꯝ ꯑꯗꯣ ꯉꯥꯎꯕꯗꯤ ꯑꯗꯨꯝ ꯑꯩ ꯌꯥꯕꯅꯦꯕ ꯑꯗꯨꯕ ꯇꯗꯣ
ꯑꯝ
ꯌꯥꯝ ꯃꯜꯂ ꯌꯥꯝ ꯂꯩꯌꯦꯩꯅ ꯃꯣꯏꯒꯤ ꯐꯦꯃꯤꯂꯤꯗ
ꯎꯝ ꯃꯥꯏꯔꯦꯟꯒꯤ ꯇꯥꯏꯞꯇ ꯋꯥꯏꯠ ꯋꯥꯏꯠ ꯀꯂꯔ ꯒ꯭ꯔꯤꯟ ꯗ ꯒ꯭ꯔꯤꯟ ꯀꯂꯔꯗ ꯋꯥꯏꯠ ꯋꯥꯏꯠ ꯈꯔ ꯆꯠꯂꯒ
ꯑꯣ ꯍꯣꯏ ꯄꯣꯏꯗꯁꯨ ꯂꯩꯥꯛꯏꯕ꯭ꯔꯣ ꯑꯗꯣ
ꯑꯩꯈꯣꯏꯗꯨꯁꯨ ꯂꯩ ꯂꯩꯕꯔ ꯃꯩꯇꯩꯂꯣꯟꯒ ꯆꯞ ꯃꯥꯟꯅꯩ ꯍꯥꯏ ꯑꯗꯣ ꯃꯩꯇꯩꯂꯣꯟꯗꯣ ꯔꯤ ꯀꯥꯎꯕꯨꯖꯤꯔ ꯍꯥꯏꯗ ꯑꯩꯗꯤ ꯁꯤꯕꯣꯇꯨꯔꯥ ꯍꯥꯏꯔꯒ ꯑꯩ ꯁꯤꯕꯣꯠ ꯁꯤ ꯑꯃꯨꯛꯀ ꯁꯤꯕꯣꯠꯔꯥ ꯍꯥꯏꯅ ꯍꯥꯏꯕꯅꯦꯕ ꯁꯤꯕꯣꯠꯇꯨꯗꯤ ꯃꯅꯨꯡꯗ ꯑꯃꯨꯛꯀ ꯑꯩꯈꯣꯏꯅ ꯕ꯭ꯔꯥꯟꯁꯒꯨꯝꯕ ꯑꯃꯨꯛꯀ ꯂꯌꯦꯅ ꯀꯟꯈ꯭ꯔꯗꯤ
ꯑ ꯑ
ꯑꯗꯣ ꯁꯤꯗꯤ ꯑꯩ ꯅꯍꯥꯟ ꯍꯥꯏꯕꯒꯤ ꯇꯥꯏꯞꯇꯗꯤ ꯇꯧꯕ ꯑꯗꯨꯃꯛꯇꯤ ꯅꯠꯇꯕ ꯈꯪꯗꯦ
ꯎꯝ ꯈꯪꯗꯦ ꯅꯪ ꯍꯥꯎꯅ ꯆꯔꯤ ꯌꯥꯔꯦ
ꯎꯝ ꯍꯥꯎꯅꯗꯤ ꯑꯗꯨꯝ ꯆꯥꯈ꯭ꯔꯦ
ꯎ ꯅꯪ ꯀꯗ ꯍꯥꯎ ꯍ ꯌꯥꯔꯒ ꯑꯣꯗꯗꯤ ꯄ꯭ꯔꯤꯟꯁꯥ ꯊꯣꯡꯅꯤ
ꯑꯦꯌꯥ ꯀꯔꯤꯔ ꯑ ꯑꯁ ꯈꯁꯥꯏꯗꯣ ꯐ꯭ꯔꯥꯏ ꯇꯧꯔꯒ ꯆꯥꯒꯅꯤ
ꯎꯝ ꯀ ꯆ ꯊꯣꯡꯗꯤꯂ
ꯎꯝ ꯏꯟꯁꯥꯡ ꯊꯣꯡꯗꯕꯤꯗ ꯐ꯭ꯔꯥꯏ ꯇꯧꯔ ꯆꯥꯈꯅꯤ
ꯆꯗ꯭ꯔ ꯍꯧꯗꯤ
ꯍꯥ
ꯇꯊꯇꯔꯕ
ꯑ ꯏ ꯂꯗ ꯄꯒ ꯂꯦ
ꯑ ꯑꯗꯨꯖꯤꯛꯇꯤ ꯃꯣꯏ ꯅꯣꯏꯗ ꯑꯍꯨꯝꯔꯥ ꯃꯔꯤꯔꯥ ꯁꯨꯈ꯭ꯔꯦꯀꯣ ꯊꯕꯥꯛ ꯂꯥꯏꯇꯁꯤꯡꯗꯣ
ꯑꯍꯣꯝ ꯁꯨꯈ꯭ꯔꯦ ꯑꯍꯝ ꯁꯨꯈ꯭ꯔꯦ
ꯑꯣ ꯅꯪꯒꯤꯁꯨ ꯅꯪꯒꯤꯗ ꯄꯤꯈ꯭ꯔꯕ꯭ꯔꯣ
ꯑꯩꯒꯤꯗꯣ ꯑꯩ ꯄꯤꯗ꯭ꯔꯤꯌꯦ ꯑꯣ ꯈꯪꯗ꯭ꯔꯦꯗ ꯏꯆꯦꯈꯣꯏꯅ ꯗꯦꯠ ꯁꯦꯕꯦꯟꯗ ꯃꯣꯏꯒꯤ ꯊꯕꯛ ꯃꯐꯝꯗ ꯀꯥꯎꯟꯇꯔꯗ ꯐꯝꯅꯤꯡꯉꯥꯏ
ꯎꯝ
ꯗꯦꯠ ꯁꯚꯦꯟꯗ ꯅꯪ ꯌꯥꯎꯅꯤꯡꯔꯗꯤ ꯑꯗꯨꯝ ꯌꯥꯎꯕ ꯌꯥꯏ ꯍꯥꯏꯅ ꯍꯥꯏꯕ
ꯄꯅꯤ ꯍꯥꯏꯕ꯭ꯔ ꯑꯗꯣ
ꯇ꯭ꯋꯦꯟꯇꯤꯒꯨꯝꯕꯗꯤ ꯄꯤꯒꯗꯧꯕ꯭ꯔꯥ ꯈꯪꯗ꯭ꯔꯦ
ꯑꯗꯨ ꯍꯦꯂꯅ ꯑꯁꯤ ꯅꯪ ꯁꯤ ꯂꯅꯥꯅꯥꯨꯅꯤꯅꯀꯣ ꯑꯗꯨꯝ ꯃꯣꯏ ꯊꯕꯛ ꯋꯥꯀꯤꯡ ꯑꯥꯋꯥꯔꯁ ꯐꯒꯤꯗꯤ ꯌꯥꯔꯥ ꯑꯃ ꯑꯣꯏꯒꯤꯗꯣ
ꯑꯣꯀꯤꯡ ꯑꯥꯔꯁ ꯑꯦꯂꯚꯦꯟ ꯇꯨꯋꯦꯜ ꯑꯦꯂꯚꯦꯟ ꯊꯥꯔꯇꯤꯗꯒꯤ ꯅꯥꯏꯟ ꯐꯥꯎꯔ ꯑꯣꯏꯕꯅꯤ
ꯎ ꯑꯗꯨꯗꯤ ꯑꯗꯨꯝ ꯌꯥꯏꯅ
ꯗꯨꯕꯔ ꯍ ꯑꯩꯅ ꯍꯩꯔꯣꯏꯔꯥ ꯍꯥꯏꯕꯤꯅ ꯀꯝꯄ꯭ꯌꯨꯇꯔ ꯄꯥꯏꯔꯒ ꯃꯣꯏ ꯀꯩꯅꯣ ꯃꯤ ꯀ꯭ꯂꯥꯏꯟ ꯂꯥꯛꯄ ꯃꯈꯣꯏꯗ ꯑꯗꯨꯝ ꯀꯩꯅꯣ ꯃꯣꯏꯒꯤ ꯃꯤꯡꯒ ꯀꯩ ꯀꯩꯅꯣ ꯑꯗꯨꯝ ꯇꯧꯒꯅꯤ ꯍꯥꯏꯕ ꯑꯗꯨꯒꯤ ꯑꯩ ꯍꯥꯏꯒꯦꯔꯥ ꯍꯥꯏꯔꯒ ꯃꯣꯏꯅ ꯇꯥꯛ ꯄꯤꯒꯅꯤ ꯍꯥꯏ
ꯗꯦꯠ ꯁꯦꯚꯦꯟꯗ ꯗꯧꯔ ꯇꯧꯕ ꯅꯨꯄꯤꯗꯣ ꯃꯨꯛꯀ ꯆꯠꯈ꯭ꯔꯅꯤ ꯑꯗꯨꯒꯤ
ꯊꯕꯛꯇꯨ ꯆꯠꯃꯤꯟꯅꯕ ꯃꯤ ꯂꯩꯗꯤ ꯑꯗꯨꯝ ꯊꯕꯛ ꯇꯧꯃꯤꯟꯅꯕ ꯌꯥꯏꯅ ꯃꯝꯕ ꯃꯥꯔ ꯇꯅꯤ ꯃ ꯌꯥꯝ ꯐ ꯅꯠꯇ꯭ꯔꯣ ꯉꯥꯡꯕ ꯉꯝꯗ꯭ꯔꯦ ꯑꯩꯩꯅꯗꯤ
ꯄꯜꯦꯂꯦꯗ
ꯋꯥ
ꯑꯩ ꯍꯀꯠꯆꯕꯥ
ꯆꯥꯛꯇꯤ ꯊꯣꯡꯈ꯭ꯔꯕ꯭ꯔꯣ
ꯆꯥꯛꯄꯨꯗꯤ ꯂꯣꯏꯔꯦ ꯌꯦꯟꯁꯥꯡ ꯈꯛꯇ ꯉꯥꯏꯔꯦ ꯐ꯭ꯔꯥꯏ ꯇꯧꯔꯨꯔ ꯆꯅꯤ
ꯌꯥꯝ ꯀꯨꯏ ꯔꯦꯅ ꯗꯨꯗꯤ꯫
ꯑꯦ ꯑꯩꯈꯣꯏꯗꯤ ꯀꯩꯅꯣ ꯇꯧꯕꯒꯤ ꯃꯁꯥ ꯃꯁꯥꯒꯤ ꯑꯗꯨꯝ ꯆꯥꯕꯅꯤ ꯑꯗꯨꯝ ꯄꯨꯟꯅ ꯆꯥꯕ ꯐꯪꯗ꯭ꯔꯦ
ꯎꯝ ꯉꯥꯃꯤ ꯁꯤꯡꯅ ꯍꯟꯅꯥ ꯆꯥꯕꯥ ꯀꯦ ꯉꯝ ꯗꯕ ꯑꯩ ꯑꯗꯨ ꯌꯥꯝꯕ ꯃꯤꯁꯤꯡꯅ ꯍꯥꯟꯅ ꯆꯥꯕ ꯌꯥꯝꯗꯕꯁꯤꯡꯅ꯫ ꯃꯅꯨꯡ ꯆꯥꯕ ꯌꯥꯏꯅ꯫
ꯎꯝ ꯃꯁꯥ ꯃꯁꯥꯒꯤ ꯫ ꯇꯣꯉꯥꯟ ꯅꯨꯡꯁꯥ ꯅꯨꯡꯁꯥꯅ ꯑꯗꯨꯝ ꯄꯥꯝꯄꯥꯝꯃ ꯀꯥꯟ ꯆꯥꯝꯅ ꯑꯗꯨꯝ ꯆꯥꯕꯅꯤ ꯄꯨꯟꯅ ꯆꯥꯗ꯭ꯔꯦ ꯅꯨꯡꯗꯥꯡꯗ ꯈꯜ꯫ ꯄꯨꯟꯅ ꯆꯥꯏ ꯑꯌꯨꯛ ꯑꯣꯏꯈ꯭ꯔꯗꯤ ꯃꯁꯥ ꯃꯁꯥꯒꯤ ꯑꯗꯨꯝ ꯆꯥꯔꯅꯤ꯫